ꯎꯝ ꯇꯥꯕ꯭ꯔꯣ
ꯇꯥꯏꯌꯦ
ꯅꯨꯡꯉꯥꯏꯔꯤꯕ꯭ꯔꯣ
ꯅꯨꯡꯉꯥꯏꯔꯤꯌꯦ
ꯅꯨꯡꯉꯥꯏꯔꯤꯌꯦ
ꯑꯥ ꯀꯩꯗꯧꯔꯤꯅꯣ ꯀꯩꯗꯧꯔꯤꯅꯣ
ꯑꯥ ꯇꯤꯚꯤ ꯌꯦꯡꯂꯡꯒ ꯂꯩꯔꯝꯕ ꯑꯗꯨꯒ ꯁꯤꯔꯤꯌꯦꯜ ꯌꯦꯡꯕꯅꯦꯕ ꯑꯗꯨꯒ ꯂꯣꯏꯔꯒ ꯍꯧꯖꯤꯛ ꯀꯣꯜ ꯇꯧꯒꯦ ꯍꯥꯏꯅ ꯑꯃꯨꯛ ꯐꯣꯟ ꯍꯦꯛ ꯄꯥꯏꯕ ꯑꯗꯨ
ꯅꯨꯡꯉꯥꯏꯌꯦꯅꯦ
ꯍꯣꯏ ꯅꯪꯗꯤ ꯅꯨꯡꯉꯥꯏꯕ꯭ꯔꯣ
ꯀꯩ ꯍꯥꯏꯕ
ꯅꯪꯗꯤ ꯅꯨꯡꯉꯥꯏꯕ꯭ꯔꯣ
ꯍꯣꯏ ꯅꯨꯡꯉꯥꯏꯌꯦ ꯉꯁꯤꯁꯦ ꯌꯥꯝ ꯁꯥꯏꯌꯦ ꯅꯣꯏꯁꯦ ꯌꯥꯝ ꯁꯥꯕ꯭ꯔꯥ
ꯌꯥꯝ ꯁꯥꯕꯗꯤ ꯁꯥꯗꯦꯗ ꯑꯗꯨꯝ ꯅꯣꯔꯃꯦꯜꯅꯦ ꯑꯗꯨꯝ ꯍꯣꯏ ꯁꯥꯕꯗꯤ ꯁꯥꯌꯦ ꯑꯗꯨ ꯌꯥꯝ ꯁꯥꯗꯦ ꯅꯣꯡ ꯆꯨꯋꯦ
ꯑꯥ ꯑꯩꯈꯣꯏꯗꯗꯤ ꯌꯥꯝ ꯁꯥꯏꯌꯦ
ꯅꯣꯡ ꯆꯨꯔꯒꯀꯣ
ꯍꯣꯏ
ꯑꯥ ꯀꯩꯅꯣ ꯇꯧꯕ ꯑꯗꯨꯝ ꯎꯝ ꯅꯣꯡ ꯆꯨꯔꯒ ꯐꯦꯟꯒꯨꯝꯕ ꯍꯥꯞꯔꯗꯤ ꯏꯪꯕ ꯈꯣꯏꯗꯣ ꯑꯁꯨꯝꯃꯥꯏꯅ ꯇꯧꯕ ꯅꯪ ꯀꯔꯤ ꯊꯥꯕꯛ ꯍꯣꯠꯅꯔꯤꯒꯦ
ꯀꯩ ꯍꯥꯏꯕ
ꯀꯔꯤ ꯇꯧꯔꯤꯒꯦꯕ ꯍꯥꯏꯕ
ꯀꯩꯁ ꯇꯧꯗꯦꯗ ꯑꯗꯨꯝ ꯂꯦꯝꯃꯕꯒ ꯂꯩꯌꯦ ꯅꯪꯗꯤ
ꯃꯄꯥꯟꯗ ꯂꯩꯕ꯭ꯔꯣ
ꯍꯣꯏ ꯃꯄꯥꯟꯗꯅꯦ ꯑꯩ ꯁꯥꯕꯒꯤ ꯌꯨꯝ ꯃꯅꯨꯡꯗ ꯂꯩꯕ ꯉꯝꯗꯦ ꯍꯨꯖꯤꯛ ꯀꯩ ꯏꯟꯖꯥꯡ ꯆꯥꯔꯒꯦ
ꯌꯦꯟꯁꯥꯡꯗꯣ ꯑꯁ ꯍꯥꯎꯗꯕꯗꯣ ꯉꯁꯤ ꯏꯟꯁꯥꯡ ꯑ ꯃꯥꯏꯔꯦꯟꯒꯤ ꯃꯅꯥꯗꯣ
ꯍꯣꯏ
ꯑꯗꯨ ꯆꯥꯏꯌꯦ
ꯑꯣ ꯍꯥꯎꯔꯝꯅꯤꯅꯦ
ꯑꯗꯨ ꯀꯥꯡꯁꯣꯏ ꯆꯥꯏꯌꯦ ꯑꯗꯨꯒ ꯊꯟ ꯑ ꯊꯟꯖꯤꯡ ꯀꯣ ꯑꯗꯨ ꯃꯦꯠ ꯃꯣꯔꯣꯛ ꯃꯦꯞꯄꯗꯣ ꯑꯗꯨ ꯇꯧꯋꯦ ꯅꯪꯅ ꯆꯥꯢ
ꯍꯥꯎꯒꯅꯤꯅꯦ
ꯅꯪꯗꯤ ꯀ꯭ꯔꯤ ꯏꯟꯖꯥꯡ ꯆꯥꯕ꯭ꯔ꯭
ꯑꯩꯁꯦ ꯃꯦꯠꯁꯤ ꯀꯩꯅꯣ ꯆꯥꯏꯌꯦ ꯀꯥꯡꯁꯣꯏ ꯑꯣꯏꯅ ꯆꯥꯏꯌꯦ꯫
ꯑꯣ ꯅꯪ ꯅꯪꯗꯤ ꯃꯄꯥꯟꯗ ꯂꯩꯕ꯭ꯔꯥ꯫
ꯑꯩꯔꯣ
ꯎꯝ
ꯎꯝ ꯍꯨꯠ ꯂꯩꯇꯦ
ꯑꯣ ꯇꯝꯄꯥꯛꯇ ꯂꯩꯕ꯭ꯔꯥ꯫
ꯍꯣꯏ ꯃꯥꯅꯦ
ꯑꯥ ꯑꯥ ꯑꯣ ꯂꯥꯛꯑꯣ ꯑꯩꯈꯣꯏ ꯄꯥꯏ ꯃꯄꯥ ꯑꯩꯈꯣꯏ ꯄꯥ ꯂꯣꯢ ꯍꯪꯉꯦ ꯂꯥꯛꯑꯣ
ꯂꯥꯛꯀꯦ ꯂꯥꯛꯀꯦ ꯂꯥꯛꯀꯦ
ꯅꯪ ꯁꯔꯚꯤꯁ ꯇꯧꯅꯤꯡꯗ꯭ꯔꯣ
ꯑ ꯍꯣꯔꯦꯟ ꯍꯥꯏꯔꯛꯀꯦ
ꯐꯔꯦ ꯐꯔꯦ ꯁꯣꯅꯤꯡꯉꯗꯤ ꯂꯥꯛꯑꯣ
ꯍꯣꯏ
ꯍꯥꯏꯕꯗꯤ ꯃꯐꯝꯗꯤ ꯑꯩꯅ ꯑꯗꯨꯝ ꯋꯥꯆꯞꯇ ꯇꯧꯕ ꯌꯥꯏꯗ
ꯍꯣꯏ ꯇꯧꯔꯛꯑꯣ ꯎꯝ
ꯑꯩꯈꯣꯏ ꯑꯩꯈꯣꯏꯗꯤ ꯅꯍꯥꯟꯗꯤ ꯆꯟ ꯑꯥ ꯃꯄꯥꯟꯗ ꯂꯩꯔꯝꯕꯅꯦ ꯑꯗꯨꯒ ꯂꯥꯛꯔꯒ ꯑꯁꯤꯗ ꯄꯥꯂꯔ ꯍꯥꯡꯕ ꯌꯥꯝ ꯆꯥꯎꯕ ꯍꯪꯕ ꯅꯠꯇꯦꯗ ꯑꯗꯨꯝ ꯃꯆꯥꯗꯀꯣ
ꯍꯣꯏ ꯌꯥꯝ ꯐꯩꯌꯦꯅꯦ
ꯍꯣꯏ ꯑꯣꯢ ꯈꯪꯗꯦ ꯐꯕꯗꯤ ꯑꯗꯨꯝ ꯈꯔ ꯐꯔꯦ ꯊꯕꯛ ꯂꯩꯗꯕꯅꯤꯅꯀꯣ
ꯍꯣꯏ
ꯑ ꯑꯗꯨꯒꯤ ꯅꯪꯗꯤ ꯀꯔꯤ ꯍꯣꯠꯅꯔꯤꯒꯦ
ꯀꯩ ꯍꯥꯏꯕ
ꯅꯪꯗꯤ ꯀ꯭ꯔꯤ ꯇꯧꯕ꯭ꯔꯣ ꯍꯥꯏꯕ ꯑꯗꯨꯝ ꯁ꯭ꯇꯨꯗꯦꯟ ꯑꯣꯏꯔꯤꯔꯣ
ꯇꯥ ꯍꯥ ꯁ꯭ꯀꯨꯜ ꯀꯥꯕꯗꯣ ꯀꯣꯔꯦꯁꯕꯣꯟꯗꯤꯡ ꯊꯝꯃꯒ ꯂꯩꯌꯦ
ꯑꯣ ꯑꯣ꯫
ꯎꯝ
ꯍꯥꯌꯦꯡꯗꯤ ꯀꯥꯏ ꯆꯥꯠꯀꯅꯤ
ꯑꯗꯨꯝ ꯗꯨꯀꯥꯟ ꯍꯥꯡꯕ ꯆꯠꯀꯅꯤꯗ ꯅꯤꯇꯤꯒꯤ ꯍꯪꯕꯅꯦ
ꯑꯣ ꯀꯃꯥꯏ ꯇꯧꯔꯣ ꯅꯪꯒꯤꯗꯤ ꯅꯨꯡꯉꯥꯏꯕ꯭ꯔꯥ
ꯅꯨꯡꯉꯥꯏꯕꯗꯤ ꯅꯨꯡꯉꯥꯏꯌꯦ ꯑꯗꯨ ꯌꯥꯝ ꯅꯨꯡꯉꯥꯏꯕꯗꯤ ꯅꯠꯇꯦ ꯑꯗꯨꯝ ꯌꯥꯝ ꯕꯤꯖꯤ ꯑꯣꯏꯕꯗꯤ ꯅꯠ ꯇꯦ ꯑꯗꯨꯒ ꯕꯤ ꯑꯗꯨꯝ ꯃꯔꯛ ꯃꯔꯛꯇ ꯑꯗꯨꯝ ꯅꯣꯡꯃ ꯅꯣꯡꯃꯒꯤ ꯇꯥꯟꯕꯅꯤꯗ꯫
ꯑ ꯑꯗꯨ ꯑꯣꯏꯁꯨ ꯐꯩꯌꯦꯗ꯫ ꯋꯥꯅ ꯇꯧꯔꯒ ꯀꯣ ꯍꯛꯆꯥꯡ ꯁꯣꯛꯀꯅꯤ꯫
ꯑꯍꯣꯏ꯫
ꯅꯪꯗꯤ ꯌꯨꯝ ꯄꯥꯜꯂꯕꯣ꯫
ꯑꯩꯗꯤ ꯌꯨꯝꯄꯥꯜꯂꯦ ꯑꯩꯒꯤ ꯅꯨꯄꯥꯒ ꯑꯩꯈꯣꯏꯅꯤ ꯍꯥꯡꯕꯅꯦ꯫
ꯑꯣ꯫
ꯑꯩ ꯌꯨꯝ ꯄꯥꯜꯂꯦ ꯑꯩꯒꯤ ꯃꯆꯥ ꯍꯣꯏ ꯑꯩꯒꯤ ꯃꯆꯥ ꯅꯨꯨꯄꯥꯁꯨ ꯂꯩꯌꯦ ꯑꯃ꯫
ꯑꯣ꯫ ꯌꯥꯝ ꯐꯩꯌꯦ꯫ ꯑꯗꯨꯃꯥꯏ ꯇꯧꯔꯝꯃꯤꯗꯣ
ꯈꯪꯗꯦꯗꯥ ꯀꯃꯥꯏꯅ ꯇꯧꯁꯤꯔꯥ ꯍꯥꯏꯅ ꯍꯣꯠꯅꯔ ꯂꯩꯌꯦ
ꯎꯝ ꯁꯞꯄꯣꯔꯠ ꯇꯧꯔꯛꯑꯕꯅꯤꯀꯣ ꯅꯪꯒꯤ ꯅꯨꯄꯥꯅꯁꯨ ꯑꯝ ꯌꯥꯝ ꯐꯩꯌꯦ ꯑꯗꯨꯒ
ꯃꯥꯁꯨ ꯃꯄꯥꯟꯗ ꯂꯩꯔꯝꯕ ꯑꯩꯈꯣꯏ ꯅꯤꯃꯛꯥꯛ ꯂꯩꯔꯝꯕꯀꯣ ꯑꯗꯨꯒ ꯑꯩꯈꯣꯏꯅꯤꯁꯦ ꯁꯤ ꯂꯥꯏꯟꯗ ꯑꯗꯨꯝ ꯑ ꯊꯕꯛ ꯇꯧꯔꯒ ꯃꯥꯁꯨ ꯊꯕꯛ ꯇꯧꯕ ꯃꯥꯅ ꯍꯤꯌꯥꯔ ꯗ꯭ꯔꯦꯖꯔ ꯑꯣꯏꯕ
ꯍꯣꯏ ꯑꯣ
ꯊꯕꯛ ꯑꯝ ꯇ꯭ꯔꯦꯅꯤꯡ ꯂꯣꯏꯔꯒ ꯊꯕꯛ ꯇꯧꯃꯤꯟꯅꯕ ꯑꯗꯨꯗ ꯀꯩꯅꯣ ꯇꯧꯕ
ꯎꯝ ꯑꯗꯨꯒ ꯍꯧꯖꯤꯛ ꯍꯥꯡꯃꯤꯟꯅꯔꯦ ꯑꯝ ꯌꯥꯝ ꯐꯩꯌꯦ ꯁꯤ ꯁꯤꯒꯨꯝꯕ ꯄ꯭ꯂꯥꯟꯁꯦ ꯅꯣꯏꯅꯤꯒꯤ
ꯑꯥ ꯑꯣ
ꯑꯗꯨ ꯁꯟꯗꯦꯁꯤꯗꯤ ꯀꯥꯏ ꯀꯥꯏ ꯆꯠꯀꯦ
ꯀꯔꯤ ꯍꯥꯏꯕ
ꯁꯟꯗꯦꯗꯤ ꯀꯥꯏ ꯀꯥꯏ ꯆꯠꯀꯦ ꯀꯣꯏꯕꯒꯨꯝꯕ ꯆꯠꯄ꯭ꯔꯥ
ꯑꯥ ꯁꯟꯗꯦꯗꯤ ꯀꯣ ꯁꯟꯗꯦꯗꯁꯨ ꯀꯣ ꯑꯩ ꯍꯥꯡꯕꯅꯦ ꯀꯔꯤꯒꯤꯔꯥ ꯍꯥꯏꯔꯗꯤ ꯑꯩꯁꯦ ꯑ ꯀꯩꯅꯣ ꯑꯩꯁꯦ ꯁꯕꯥꯠ ꯑꯣꯏꯕꯀꯣ ꯁꯦꯇꯔꯗꯦ ꯁꯦꯇꯔꯗꯦ ꯑꯣꯏꯕ ꯑꯩꯒꯤꯁꯦ ꯑꯗꯨ ꯁꯚꯦꯟ ꯗꯦ ꯈꯪꯉꯦꯀꯣ ꯎꯝ ꯑꯁꯨꯃꯥꯏꯅ ꯑꯣꯏꯕ ꯑꯗꯨꯒꯤ ꯁꯟꯗꯦꯗ ꯍꯥꯡꯉꯦ ꯑꯗꯨ ꯑꯗꯨꯒ ꯁꯦꯇꯔꯗꯦꯗ ꯑ ꯑꯩꯈꯣꯏꯁꯦ ꯊꯨꯣꯡ ꯊꯤꯡꯉꯦꯕ
ꯑꯣ
ꯑꯗꯨꯗꯨꯅ ꯑꯗꯨꯝ ꯎꯝ ꯁꯦꯇꯔꯗꯦꯗ ꯀꯣꯏꯕꯁꯦ ꯄꯥꯛ ꯆꯠꯇꯦꯗ ꯑ ꯖꯨꯒꯨꯝꯕ ꯃꯔꯛ ꯃꯔꯛꯇ ꯀꯣꯏꯌꯦ
ꯑꯝ
ꯑꯗꯨꯗꯥꯏ ꯑꯗꯨꯗꯥꯏ ꯑꯗꯨꯝ ꯀꯣꯏ ꯃꯅꯥꯛ ꯑꯅꯥꯛꯄꯗ ꯑꯗꯨꯝ ꯀꯣꯏꯌꯦ ꯀꯗꯥꯏ ꯀꯗꯥꯏꯗ ꯑꯗꯨꯝ ꯀꯣꯏꯕꯗꯤ ꯌꯥꯝꯗꯤ ꯀꯣꯏꯗꯦꯕ
ꯑꯣ ꯍꯟꯗꯛꯗꯤ ꯀꯣ ꯑꯦ ꯁꯥꯕꯁꯤ ꯎꯝ ꯁꯥꯕꯅ ꯃꯔꯣꯜ ꯑꯃꯀꯣ
ꯑꯣ ꯀꯔꯤꯒꯔꯥ ꯅꯪꯗꯤ ꯑꯁꯤ ꯁꯤꯗ ꯂꯩ ꯍꯥꯏꯔꯒ ꯌꯥꯝ ꯁꯥꯕꯗꯣ ꯑꯩꯗꯤ ꯌꯥꯝ ꯁꯥꯕ ꯈꯪꯗꯦꯍꯦ
ꯑꯈꯣꯏꯗꯣ ꯌꯨꯝꯗꯣ ꯌꯥꯗꯕ ꯑꯗꯨꯒꯤ ꯎꯝ ꯐꯠꯇꯕꯗꯣ ꯌꯨꯝꯗ ꯑꯗꯨꯒꯤꯅꯤ
ꯑꯣ
ꯌꯨꯝ ꯑ ꯌꯨꯝꯗꯣ ꯆꯦꯟꯖ ꯇꯧꯒꯦ ꯇꯧꯔꯦꯅꯦ ꯆꯥꯛ ꯌꯦꯟꯁꯥꯡ ꯊꯣꯡꯕ ꯀꯥꯟꯗ ꯌꯥꯝ ꯅꯨꯡꯉꯥꯏꯇꯦꯕ
ꯑꯣ ꯑꯣ ꯑꯗꯨꯒꯤ ꯑꯣꯏꯔꯝꯅꯤ ꯑꯩꯈꯣꯏꯗꯤ ꯑꯗꯨꯝ ꯁꯤꯂꯤꯡꯒꯨꯝꯕ ꯐꯖꯅ ꯇꯧꯕꯒꯤꯀꯣ ꯍꯥꯏꯞꯗꯤ ꯐꯖꯅ ꯍꯥꯏꯕꯁꯦ ꯌꯨꯝ ꯐꯕꯗꯤ ꯅꯠꯇꯦꯗ ꯑꯗꯨ ꯑꯣꯏꯔꯁꯨ ꯁꯤꯂꯤꯡꯒꯨꯝꯕꯗꯤ ꯂꯣꯏ ꯇꯧꯕꯒꯤ ꯑꯗꯨꯝ ꯃꯅꯨꯡꯗ ꯆꯪꯔꯗꯤ ꯐꯦꯟ ꯍꯥꯞꯔꯗꯤ ꯑꯗꯨꯝ ꯏꯪꯉꯦꯕ
ꯎꯝ
ꯐꯦꯟꯒꯨꯝꯕ ꯂꯩꯗ꯭ꯔꯗꯤ ꯁꯥꯕꯗꯤ ꯁꯥꯏꯌꯦ ꯑꯗꯨ
ꯑꯈꫭꯏꯒꯤꯗꯤ ꯀꯩꯝ ꯇ ꯂꯩꯇꯦ ꯑꯗꯨꯒꯤ ꯂꯩꯇ꯭ꯔꯤꯌꯦ ꯂꯩꯒꯦ ꯇꯧꯔꯤꯅꯦ ꯈꫭꯏꯁꯨ
ꯑꯣ ꯑꯣ ꯑꯅꯧꯕ ꯁꯥꯔꯤꯔꯣ
ꯑꯅꯧꯕ ꯅꯠꯇꯦ ꯑꯩꯈꯣꯏꯒꯤ ꯂꯩꯕ ꯃꯐꯝꯗꯣ ꯈꯔ ꯅꯨꯡꯉꯥꯏꯇꯕꯒꯤꯅꯤ
ꯑꫭ
ꯏꯁꯤꯡꯒꯨꯝꯕ ꯃꯩꯒꯨꯝꯕꯗꯤ ꯅꯨꯡꯉꯥꯏꯕꯀꯣ ꯑꯗꯨꯒꯤ ꯂꯩꯕ ꯑꯈꯣꯏꯁꯨ ꯏꯁꯤꯡꯗꯣ ꯌꯥꯝ ꯄꯥꯏꯌꯦꯕ ꯑꯩꯈꯣꯏꯗꯤ ꯑꯗꯨꯒꯤ ꯅꯨꯄꯤ ꯑꯣꯏꯕꯒꯤ ꯀꯣ ꯏꯁꯤꯡꯗꯣ ꯈꯤꯇꯪ ꯈꯤꯇꯪ ꯄꯥꯏꯕ ꯍꯩꯇꯦ ꯑꯈꯣꯏꯗꯣ
ꯍꯣꯏ ꯃꯥꯅꯤ ꯏꯁꯤꯡꯖꯦ ꯈꯤꯇꯪ ꯄꯥꯏꯕ ꯍꯩꯇꯦꯗ ꯑꯩꯈꯣꯏꯁꯨ ꯏꯁꯤꯡ ꯏꯁꯤꯡ ꯐꯠꯇꯦꯕ ꯑꯩꯈꯣꯏꯁꯦ ꯏꯁꯤꯡ ꯂꯩꯔꯤꯅꯦ ꯑꯩꯈꯣꯏꯁꯦ
ꯑꯗꯨꯅꯦ ꯏꯁꯤꯡ ꯈꯔ ꯐꯕꯗꯣ ꯎꯝ ꯎꯝ ꯏꯁꯤꯡ ꯈꯔ ꯐꯔꯗꯤ ꯈꯔ ꯅꯨꯡꯉꯥꯏꯌꯦꯕꯀꫭ ꯑꯗꯨꯒꯤ
ꯑꯣ ꯃꯥꯟꯅꯦ ꯏꯁꯤꯡ ꯏꯁꯤꯡ ꯅꯨꯡꯉꯥꯏꯔꯗꯤ ꯅꯨꯡꯉꯥꯏꯕꯅꯤ
ꯎꯝ ꯃꯥꯟꯅꯦ ꯑꯩꯖꯨ ꯏꯁꯤꯡ ꯑꯐ ꯑꯐꯕ ꯃꯐꯝꯗ ꯑꯗꯨꯝ ꯂꯩꯅꯤꯡꯉꯦ
ꯎꯝ
ꯍꯌꯦꯡꯗꯤ ꯄꯨꯡ ꯀꯌꯥ ꯀꯌꯥꯗ ꯑꯗꯨꯝ ꯆꯠꯀꯦ ꯅꯪꯗꯤ
ꯑꯩꯗꯤ ꯄꯨꯡ ꯀꯩꯅꯣ ꯇꯧꯋꯦ ꯄꯨꯡ ꯑꯁꯤ ꯑꯦꯛꯖꯦꯛꯇꯤ ꯂꯩꯇꯦꯕ ꯑꯗꯨꯒ ꯑ ꯄꯨꯡ ꯇꯔꯥ ꯑꯗꯥꯏꯗ ꯊꯣꯛꯑꯦ ꯃꯔꯛꯇ ꯅꯥꯏꯟ ꯊꯥꯔꯇꯤ ꯋꯥꯏꯗ ꯊꯣꯛꯑꯦ ꯑꯗꯨꯃꯥꯏꯟ ꯇꯧꯋꯦ
ꯍꯣꯏ ꯑꯗꯨꯅ ꯐꯩꯌꯦꯗ ꯎꯝ ꯑꯣ ꯑꯉꯥꯡ ꯑꯣꯏꯔꯤ ꯑꯦ ꯅꯪꯒꯤꯅꯦ ꯅꯆꯥꯗꫭ ꯌꯥꯝ ꯑꯉꯥꯡ ꯑꯣꯏꯔꯤꯀꫭ
ꯑꯩꯒꯤ ꯃꯆꯥꯁꯦ ꯍꯧꯖꯤꯛꯀꯥꯟꯗꯤ ꯈꯔꯗꯤ ꯒ꯭ꯌꯥꯟ ꯇꯥꯔꯦꯗ ꯐꯥꯏꯞ ꯌꯔꯁ ꯁꯨꯔꯦꯕ
ꯑꯣ ꯑꯗꯨꯗꯤ ꯌꯥꯏꯅ
ꯎꯝ ꯐꯥꯏꯞ ꯌꯔꯁ ꯁꯨꯔꯦ ꯍꯧꯖꯤꯛ ꯑꯗꯨꯒ ꯑꯗꯨ ꯑꯣꯏꯔꯁꯨ ꯁ꯭ꯀꯨꯒꯨꯝꯕ ꯊꯤꯟꯕ ꯀꯣ
ꯍꯣꯏ
ꯑꯌꯨꯛꯇ ꯁ꯭ꯀꯨꯜꯒꯨꯝꯕ ꯆꯠꯄ ꯃꯣꯏꯕꯨ ꯑꯗꯨꯝ ꯀꯔꯝ ꯍꯥꯏꯅ ꯍꯥꯏꯁꯤꯔ ꯑꯗꯨꯝ ꯐꯖꯅ ꯒꯨꯝꯕ ꯀꯔꯤꯔ ꯑꯃ ꯇꯧꯔꯦ ꯑꯃ ꯇꯧꯔꯦ ꯑꯗꯨꯝ ꯇꯥꯏꯝꯁꯦ ꯈꯪꯍꯧꯗꯅ ꯑꯥ ꯑꯥ ꯇꯥꯔꯝꯃꯦ ꯑꯗꯨꯝ ꯄꯨꯡ ꯅꯥꯏꯟ ꯇꯔꯥꯗꯤ ꯑꯗꯨꯝ ꯇꯥꯏꯌꯦꯕ
ꯑꯣ
ꯎꯝ ꯑꯗꯨꯗ ꯇ꯭ꯔꯥꯋꯥꯏꯗ ꯊꫭꯛꯄ ꯑꯗꯨ ꯃꯔꯛ ꯃꯔꯛꯇ ꯑꯩꯒꯤ ꯅꯨꯄꯥꯗꯨꯅ ꯍꯥꯡꯔꯝꯃꯦ ꯑꯗꯨꯝ ꯑꯩꯠ ꯅꯥꯏꯟꯒꯨꯝꯕꯗ ꯆꯠꯂꯒ
ꯎꯝ
ꯎꯝ ꯀꯁꯇꯃꯔꯅ ꯀꯣꯜ ꯇꯧꯔꯗꯤ ꯑꯗꯨꯝ ꯊꯨꯅꯁꯨꯨ ꯂꯥꯛꯄꯅꯦ
ꯑꯣ ꯑꯣ ꯏꯃꯥꯟꯅꯕꯤꯖꯦ ꯁꯤꯒꯨꯝꯕ ꯂꯪꯁꯦ ꯄꯥꯂꯔꯒꯨꯝꯕ ꯑꯗꯨꯒꯨꯝꯕꯁꯦ ꯇꯧꯅꯤꯡꯕ ꯃꯤ ꯌꯥꯝ ꯂꯩꯌꯦ
ꯑꯥ ꯑꯩꯈꯣꯏ ꯃꯤ ꯍꯧꯖꯤꯛ ꯀꯥꯟꯗꯤ ꯃꯅꯤꯄꯨꯔꯒꯨꯝꯕꯗꯁꯨ ꯑꯗꯨꯝ ꯁ꯭ꯇꯦꯟꯗꯔꯗꯤ ꯈꯔ ꯑꯣꯏꯔꯕꯅꯤꯗ
ꯅꯣꯏꯒꯤꯗꯣ ꯁꯝꯒꯤꯔꯣ ꯀꯔꯤꯒꯤꯔꯣ
ꯑꯩꯈꯣꯏꯒꯤꯁꯦ ꯂꯣꯏꯅꯃꯛꯅꯦ ꯁꯝꯒꯤꯁꯨ ꯕ꯭ꯌꯨꯇꯤꯒꯤꯁꯨ ꯑꯗꯨꯁꯨ ꯗꯕꯨꯗꯤ ꯂꯩꯌꯦ ꯅꯦꯜꯁꯀꯨꯝꯕ ꯑꯗꯨꯒꯨꯝꯕꯗꯤ ꯍꯥꯞꯇ꯭ꯔꯤꯑꯦꯕ ꯑꯩꯈꯣꯏꯒꯤꯅꯀꯣ
ꯑꯣ
ꯑ ꯃꯦꯅꯤ ꯀ꯭ꯌꯣꯔ ꯄꯦꯗꯤ ꯀ꯭ꯌꯣꯔꯒꯨꯝꯕ ꯇꯧꯋꯦ ꯐꯦꯁꯤꯌꯦꯜ ꯇꯧꯋꯦ ꯋꯦꯛꯁꯤꯡꯀꯨꯝꯕ ꯇꯧꯋꯦ
ꯕ꯭ꯔꯥ ꯅꯊꯟꯇ
ꯑꯩ ꯅꯨꯄꯥꯒ ꯑꯩꯈꯣꯏ ꯑꯅꯤ ꯇꯧꯋꯦꯕ
ꯑꯣ ꯋꯥꯒꯤꯅꯤꯅꯦ ꯃꯤ ꯂꯩꯇ꯭ꯔꯗꯤ ꯅꯣꯏꯅꯤ ꯈꯛꯇ
ꯍꯣꯏ ꯑꯩꯈꯣꯏꯅꯤ ꯉꯥꯛꯇ ꯇꯧꯕ ꯉꯝꯗꯕꯁꯨ ꯌꯥꯝ ꯂꯩꯌꯦ ꯑꯗꯨꯝ ꯇꯧꯕ ꯉꯝꯗ ꯉꯥꯏꯔꯒ ꯆꯠꯈꯤꯕ ꯑꯗꯨꯒꯨꯝꯕꯁꯨ ꯌꯥꯝ ꯂꯩꯌꯦ ꯑꯗꯨꯕꯨ ꯑꯗꯨꯃꯛꯇꯤ ꯂꯥꯛꯇꯦꯗ ꯑꯗꯨꯝ ꯐꯝꯗꯅꯤꯗ ꯅꯨꯡꯗꯥꯡ ꯋꯥꯏꯒꯨꯝꯕꯗ ꯂꯥꯛꯀꯥꯟꯗ ꯄꯨꯟꯅ ꯂꯥꯛꯄ ꯑꯗꯨꯃꯥꯏꯅ ꯇꯧꯕꯒꯤꯅꯤꯗ
ꯎꯝ ꯃꯤ ꯈꯔ ꯌꯥꯝꯃꯗꯤꯀꯣ ꯐꯒꯅꯤ
ꯑꯣ
ꯎꯝ ꯅꯪꯒꯤ ꯁ꯭ꯇꯥꯐꯇꯣ ꯑꯃꯒꯨꯝꯕ ꯑꯅꯤꯒꯨꯝꯕ ꯂꯩꯔꯗꯤꯀꯣ
ꯎꯝ ꯍꯣꯏ ꯑꯗꯨꯒꯨꯝꯕꯗꯣ ꯎꯝ ꯑꯗꯨꯒꯨꯝꯕꯁꯦ ꯑ ꯀꯩꯅꯣ ꯑꯃ ꯊꯝꯗꯤ ꯊꯝꯅꯤꯡꯕꯅꯦꯕ
ꯍꯣꯏ ꯑꯃ ꯑꯣꯏꯔꯁꯨ ꯌꯥꯏ
ꯁ꯭ꯇꯥꯐꯁꯨ ꯐꯖꯕ ꯂꯩꯗꯦ ꯍꯥꯏꯗꯤ ꯆꯥꯟꯅꯕꯀꯣ ꯅꯛ ꯄꯒꯨꯝꯕꯗ ꯂꯩꯕ ꯃꯤ ꯇꯧꯅꯤꯡꯕ ꯃꯤ ꯂꯩꯇꯦꯕ ꯍꯥꯏꯕꯗꯤ ꯁꯦꯂꯔꯤ ꯑ ꯄꯩꯁꯥꯗꯣ ꯁꯦꯂꯔꯤꯗꯣ ꯌꯥꯝ ꯆꯥꯎꯅ ꯑꯐꯣꯔꯠ ꯇꯧꯕ ꯉꯝꯗꯦꯕ
ꯑꯣ ꯑꯣ
ꯑꯩꯈꯣꯏꯅ ꯑꯗꯨꯒꯤ
ꯎꯝ
ꯑꯩꯈꯣꯏꯗꯤ ꯑꯗꯨꯝ ꯃꯆꯥꯅꯤꯅꯀꯣ
ꯎꯝ
ꯎꯝ ꯁꯦꯂꯔꯤꯁꯨ ꯌꯥꯝ ꯄꯤꯕ ꯉꯝꯗꯕ
ꯌꯥꯝ ꯐꯩꯗ ꯆꯥꯎꯕ ꯆꯥꯎꯗꯕ ꯅꯠꯇꯦ ꯑꯗꯣ ꯅꯣꯏꯗ ꯂꯩꯔꯒ ꯈꯪꯕꯁꯨ ꯈꯪꯒꯗꯧꯕꯗꯣ ꯅꯣꯏꯗ ꯂꯩꯔꯒ ꯑꯗꯨꯁꯨ ꯐꯕꯗꯣ ꯑꯗꯨꯗꯅꯦꯅ
ꯑꯥ ꯅꯈꯣꯏꯅꯤꯗꯣ ꯀꯩꯅꯣ ꯏꯀꯗꯃꯤꯁꯨ ꯑꯗꯨꯝ ꯀꯩꯅꯣ ꯇꯧꯍꯟꯒꯦ ꯍꯥꯏꯅ ꯈꯟꯕꯅꯦꯕ ꯁ꯭ꯇꯨꯗꯦꯟ ꯒꯨꯝꯕ ꯇꯝꯅꯤꯡꯕ ꯃꯤ ꯂꯩꯔꯗꯤꯀꯣ
ꯍꯣꯏ
ꯑꯗꯨꯁꯨ ꯑꯩꯈꯣꯏꯅꯤꯁꯨ ꯑꯗꯨꯒꯨꯝꯕꯁꯨ ꯇꯧꯅꯤ ꯑꯗꯨ ꯑꯩꯈꯣꯏꯅꯤꯒꯤꯁꯦ ꯍꯥꯡꯕ ꯀꯨꯏꯗ꯭ꯔꯤꯕꯅꯤꯅ ꯌꯥꯝ ꯋꯥꯠꯂꯤꯗ
ꯎꯝ ꯑꯣ ꯃꯤ ꯌꯥꯝ ꯂꯥꯛ ꯀꯥꯅꯤꯗ ꯍꯣꯢ ꯀꯨꯏꯈ꯭ꯔꯗꯤꯀꯣ ꯃꯤ ꯌꯥꯝ ꯈꯪꯉꯥꯛꯈꯤꯅꯤ ꯈꯪꯉꯒ ꯑꯗꯥꯏꯅꯤꯡꯒꯤꯁꯨ ꯇꯧꯅꯤꯡꯕ ꯃꯤ ꯌꯥꯝ ꯂꯥꯛꯀꯅꯤ ꯅꯨꯄꯤꯁꯤꯡꯗꯤ ꯌꯥꯝ ꯄꯥꯝꯕꯅꯦ ꯁꯤꯒꯨꯝꯕ ꯌꯥꯝ
ꯃꯤ ꯑꯗꯨꯝ ꯂꯥꯛ ꯇꯤ ꯂꯥꯛꯑꯦꯕꯀꯣ ꯍꯥꯏꯗꯤ ꯑꯩꯈꯣꯏꯗ ꯕꯖꯥꯔ ꯅꯠꯇꯕꯅꯤꯅꯀꯣ
ꯍꯣꯏ
ꯑꯗꯨꯒꯤ ꯃꯤ ꯌꯥꯝ ꯂꯥꯛꯇꯕ ꯍꯥꯏꯕ ꯇꯥꯔꯦ ꯒꯥꯔꯤꯒꯨꯝꯕꯗ ꯂꯩꯕꯅꯤꯅ
ꯎꯝ ꯀꯨꯢꯅ ꯍꯥꯡꯈ꯭ꯔꯗꯤꯀꯣ ꯌꯥꯝ ꯂꯥꯛꯀꯅꯤ
ꯎꯝ ꯌꯥ ꯎꯝ
ꯅꯨꯄꯤꯒꯤ ꯃꯐꯝꯅꯦ ꯑꯗꯨ ꯅꯨꯄꯤꯅ ꯂꯥꯛꯅꯤꯡꯕ ꯃꯐꯝꯅꯤ
ꯎꯝ ꯅꯨꯄꯤꯁꯤꯡꯗꯣ ꯑꯩꯕ꯭ꯔꯣꯒꯨꯝꯕꯗꯤ ꯌꯥꯝ ꯇꯧꯅꯕꯗꯤ ꯇꯧꯅꯕꯗꯤ ꯊ꯭ꯔꯦꯗꯤꯡꯒꯨꯝꯕ ꯌꯥꯝ ꯇꯧꯅꯩꯌꯦꯕ ꯄꯥꯔꯂꯔꯁꯦ ꯎꯝ
ꯅꯣꯏ ꯐꯦꯃꯤꯂꯤꯗꯣ ꯑꯗꯨꯝ ꯂꯩꯃꯤꯟꯅꯕꯗꯣ ꯅꯨꯡꯉꯥꯏꯔ ꯈꯔ ꯐꯔꯝꯅꯤ
ꯑꯩꯈꯣꯏ ꯐꯦꯃꯤꯂꯤ ꯂꯩꯃꯤꯟꯅꯩꯌꯦ ꯑꯩꯈꯣꯏ ꯐꯦꯃꯤꯂꯤ ꯑꯥ ꯑꯩꯒꯤ ꯏꯅꯥꯎꯅꯨꯄꯤ ꯂꯩꯌꯦ ꯃꯌꯥꯝꯕꯒꯤ ꯅꯨ ꯄꯤ ꯃꯆꯥꯁꯤꯡ ꯑꯩꯈꯣꯢ ꯂꯣꯢ ꯂꯩꯗ ꯑꯩꯈꯣꯢꯁꯨ ꯔꯨꯝ ꯗꯤ ꯔꯣꯝꯁꯨ ꯌꯥꯝꯕꯅꯤꯅꯀꯣ